ꯇꯨꯝꯃꯕ꯭ꯔꯣ꯫
ꯇꯨꯝꯒꯦ ꯇꯧꯔꯤ꯫
ꯈꯔ ꯅꯛꯅ ꯅꯛꯅꯗꯨꯅ ꯂꯩꯔꯗꯤ ꯐꯒꯗꯕ ꯕꯣꯜ ꯌꯦꯡꯃꯤꯟꯅꯁꯦ ꯍꯥꯏꯔꯒ꯫
ꯑꯗꯨꯅꯦ ꯑꯩꯁꯨ ꯕꯣꯜꯗꯤ ꯌꯦꯡꯅꯤꯡ ꯗꯦꯅꯣ ꯅꯪꯅ ꯆꯥꯒꯗꯕ ꯍꯥꯏꯕꯗꯣ ꯑꯗꯨ ꯏꯁ ꯆꯅꯤꯡꯉꯦ꯫
ꯑꯗꯨꯁꯨ ꯌꯦꯗ꯭ꯔꯁꯨ ꯍꯣꯏ ꯄꯨꯡ ꯕꯥꯔꯣ ꯑꯗꯨꯋꯥꯏꯗ ꯆꯥꯕ ꯂꯥꯛꯑꯣꯅꯦ꯫
ꯀꯗꯥꯏꯗꯒꯤ ꯌꯥꯝ ꯂꯥꯞꯄꯁꯤꯗ꯫ ꯈꯣꯡꯅ ꯆꯠꯂꯗꯤ ꯂꯣꯏꯕꯅ ꯍꯥꯜꯂꯅꯤ꯫
ꯚꯨꯠꯅ ꯇꯥꯟꯅꯔꯛꯇꯅ ꯍꯥ ꯁꯑꯣꯏꯗꯔꯦ
ꯌꯥꯝ ꯋꯥꯅ ꯕꯨꯨꯠꯅꯒ ꯇꯥꯟꯅꯔꯛꯇꯅ ꯆꯦꯜꯂꯛꯄꯗ꯫ ꯅꯣꯏ ꯌꯧꯔꯛꯄꯗ꯫ ꯆꯥꯒꯗꯕꯁꯤꯡꯗꯣ ꯂꯣꯏꯁꯤꯜꯂꯝꯗꯅ ꯑꯩꯗꯤ ꯑꯗꯨꯝ ꯃꯥꯡꯉꯦ꯫
ꯍꯣꯏ ꯉꯁꯤꯗꯤ ꯀꯔꯤꯁꯥꯡ ꯆꯥꯔꯕ꯭ꯔꯣ꯫
ꯑꯁ ꯗꯥꯜꯅꯦ ꯗꯥꯜ ꯆꯝꯐꯨꯠ꯫ ꯄꯨꯟꯁ ꯆꯥꯕ ꯍꯥꯏ ꯁꯥꯎꯗꯦꯗ
ꯅꯣꯡꯃ ꯅꯣꯡ ꯐꯥꯗꯣꯛꯗꯤ꯫ ꯄꯪꯆꯥ ꯆꯥꯒꯗꯕꯅꯦ ꯅꯤꯇꯤ ꯍꯥꯎꯕ ꯆꯥꯔꯗꯤ ꯌꯥꯗꯦꯅ꯫
ꯑꯩꯈꯣꯏꯁꯦ ꯅꯣꯡ ꯐꯥꯗꯣꯛ ꯅꯠꯇ꯭ꯔꯦꯗ ꯍꯥꯎꯇꯕ ꯉꯥꯛꯇ ꯉꯥꯏꯔꯦ꯫
ꯎ
ꯅꯣꯏꯗꯤ ꯕꯣꯜ ꯂꯩꯒꯅꯤ ꯍꯥꯏꯅꯒ ꯆꯥꯛ ꯌꯦꯟꯁꯥꯡ ꯑꯁꯦ ꯌꯥꯝ ꯑꯍꯥꯎꯕ ꯊꯣꯡꯉꯝꯗꯧꯒ ꯃꯥꯜꯂꯦꯗ꯫
ꯍꯧꯖꯤꯛꯃꯛꯗꯤ ꯊꯣꯡꯗ꯭ꯔꯤꯌꯦꯗ꯫ ꯈꯪꯗꯦ ꯑꯩꯈꯣꯏ ꯂꯩꯀꯥꯏꯒꯤ ꯃꯤꯁꯤꯡꯅꯕꯨꯣ ꯌꯦꯡꯕ ꯂꯥꯛꯀꯅꯤ꯫ ꯁꯤꯡꯖꯨꯔ ꯀꯔꯤ ꯑꯃꯦꯠꯄ ꯆꯥꯃꯤꯟꯅꯁꯦ ꯆꯥꯃꯤꯟꯅꯁꯦ ꯍꯥꯏꯕꯗꯨꯗ꯫ ꯏꯁꯇꯦꯇꯁ ꯀꯥ ꯍꯥꯕꯄꯅꯦꯗ
ꯆꯥꯃꯤꯟꯅꯧ ꯅꯛꯅ ꯂꯩꯕꯁꯤꯡꯗꯤ ꯑꯩꯗꯤ ꯎꯄꯥꯏ ꯂꯩꯇꯦ꯫ ꯂꯥꯞꯅ ꯌꯦꯡꯕꯒꯤ ꯑꯦ ꯂꯥꯞꯅ ꯂꯩꯕꯒꯤ꯫
ꯎꯝ ꯍꯣꯏ ꯆꯥꯔꯦ꯫
ꯀꯩ ꯏꯟꯁꯥꯡ
ꯑꯩꯈꯣꯏꯁꯨ ꯉꯁꯤꯗꯤ ꯏꯁꯀ꯭ꯋꯥꯁ ꯆꯝꯐꯨꯠ ꯑꯣꯏꯔꯒ ꯆꯦꯡꯒꯨꯝ ꯉꯧꯕ꯫
ꯍꯟꯗꯛ ꯆꯍꯤꯒꯤ ꯑꯩ ꯆꯦꯡꯒꯨꯝ ꯑꯝꯐꯥꯎ ꯆꯥꯗ꯭ꯔꯤ꯫
ꯑꯁ ꯅꯨꯡꯉꯥꯏꯇꯦꯗ ꯑꯃꯨꯛ ꯌꯣꯜꯂꯛꯄ ꯃꯇꯝꯗ ꯍꯥꯏꯔꯛꯀꯦꯀꯣ꯫
ꯑꯁ ꯇꯥꯡꯃꯟꯗꯅ ꯂꯩꯅꯤꯡꯉꯥꯏꯗꯨ ꯀꯤꯔꯦ꯫
ꯑꯁ ꯀꯤ ꯀꯩꯅꯣꯗ ꯅꯪ ꯅꯍꯥꯟ ꯋꯥꯏ ꯈꯪꯗꯕꯒꯤꯅꯤꯅꯦ ꯈꯪꯂꯉꯗꯤ ꯄꯤꯔꯛꯄ ꯌꯥꯕꯅꯤꯅꯦ ꯑꯩꯅꯁꯨ꯫
ꯃꯅꯥꯝꯕ ꯅꯝꯗꯔꯤꯗ ꯍꯟꯗꯛꯀꯤ꯫
ꯑꯩꯈꯣꯏꯗꯤ ꯆꯥꯔꯦ ꯑꯁ ꯊꯥꯎꯔꯦꯗ ꯉꯥꯎꯕꯁꯤꯗꯤꯀꯣ꯫
ꯎꯝ꯫
ꯉꯁꯤꯒꯤ ꯁꯥ ꯑꯀꯪꯕꯁꯨ ꯈꯔ ꯍꯥꯞꯄ꯫
ꯑꯁ ꯅꯣꯏ ꯅꯣꯏ ꯅꯣꯏ ꯃꯉꯥꯏꯔꯦ ꯍꯦ ꯅꯨꯡꯉꯥꯏꯕ
ꯎꯝ ꯉꯁꯤꯗꯤ ꯏꯁꯀ꯭ꯋꯥꯁꯇꯗꯤ ꯆꯝꯐꯨꯠ ꯐꯨꯠꯂꯦ ꯑꯗꯨ ꯑꯣꯏꯔꯁꯨ ꯑꯗꯨ ꯉꯥꯎꯕ ꯉꯧꯕꯗꯣ ꯍꯥꯎꯕꯅꯤꯅ ꯆꯥꯛ ꯌꯥꯝ ꯆꯥꯔꯦꯕ ꯑꯩꯈꯣꯏ ꯃꯤ ꯌꯥꯝ ꯑꯗꯒꯤ
ꯅꯣꯏꯅꯦꯕꯨ ꯍꯥꯎꯅ ꯆꯥꯔꯗꯤ ꯂꯣꯏꯔꯦ
ꯅꯪꯒꯤ ꯗꯗꯥꯅ ꯆꯦꯡꯒꯨꯝ ꯑꯀꯟꯕꯗꯣ ꯆꯥꯕ ꯅꯨꯡꯉꯥꯏꯌꯦ ꯍꯥꯏꯗꯅꯀꯣ ꯍꯥꯎꯋꯦ ꯍꯥꯏꯗꯅ ꯁꯥ ꯁꯥ ꯑꯀꯪꯕꯗ ꯃꯥꯜꯂꯤ ꯆꯦꯡꯒꯨꯝ ꯀꯪꯕ ꯍꯥꯏꯔꯒ ꯎꯝ
ꯆꯦꯡꯒꯨꯝꯒꯤ ꯃꯤꯡꯗ ꯁꯥꯉꯛ
ꯍꯣꯏ ꯑꯗꯨꯅꯦ ꯆꯦꯡꯒꯨꯝ ꯑꯀꯟꯕꯗꯣ ꯍꯥꯎꯋꯦ
ꯑꯩꯈꯣꯏꯁꯦ ꯕꯣꯜ ꯌꯦꯡꯅꯤꯡꯕꯒꯤ ꯍꯧꯖꯤꯛ ꯇꯨꯝꯃꯨ ꯇꯨꯝꯃꯨ ꯍꯥꯏꯔꯒ ꯂꯩꯕ
ꯍꯣꯏ ꯇꯨꯝꯃꯣ ꯕꯣ ꯌꯦꯡꯒꯗꯧꯕꯁꯤꯡꯦꯡ ꯇꯨꯝꯈ꯭ꯔꯣ
ꯇꯨꯝꯔꯒ ꯄꯨꯡ ꯕꯥꯔꯣ ꯑꯗꯨꯋꯥꯏꯗ ꯃꯤꯀꯑꯞ ꯊꯣꯛꯣꯔꯛꯑ ꯌꯦꯡꯉꯣ ꯍꯥꯟꯅ
ꯑꯣ ꯇꯨꯡꯒ꯭ꯔꯣ
ꯈꯪꯗꯦ ꯌꯦꯡꯒꯗꯕ ꯃꯤꯁꯤꯡꯗꯣ ꯇꯨꯝꯗꯕꯤꯗ ꯃꯁꯥ-ꯃꯁꯥꯒꯤ ꯐꯣꯟ ꯅꯝꯔꯒ ꯂꯩꯔꯤꯅꯦ꯫
ꯇꯨꯝꯅꯤꯡꯗꯕꯅꯦ ꯑꯗꯨꯒꯨꯝꯕꯗꯨꯁꯨ꯫ ꯀꯗꯥꯏꯗꯒꯤ ꯎꯝ꯫
ꯉꯁꯤꯗꯤ ꯗꯗꯥꯐꯥꯎ ꯃꯈꯣꯏꯁꯨ ꯇꯨꯝꯃꯔꯣꯏ ꯍꯥꯏꯅꯦ꯫
ꯎꯝ ꯈꯪꯗꯔꯦ ꯑꯩꯈꯣꯏ ꯑꯩꯗꯤ꯫
ꯃꯥꯁꯨ ꯔꯣꯅꯦꯜꯗꯣ ꯄꯥꯔꯇꯤ ꯑꯣꯏꯕꯅꯤꯅ꯫ ꯎꯝ꯫
ꯌꯦꯡꯒꯗꯕꯁꯤꯡꯅ ꯇꯨꯝꯗꯕꯤꯗ ꯂꯩꯔꯣ ꯑꯩꯗꯤ꯫
ꯑꯁ꯫ ꯉꯁꯤꯗꯤ ꯐꯦꯁꯕꯨꯛꯁꯨ ꯆꯥꯡꯕ ꯌꯥꯗꯦꯍꯦ꯫ ꯕꯣꯜ ꯌꯦꯡꯕꯒꯤ ꯋꯥꯔꯤꯈꯛ ꯉꯥꯏꯔꯦ꯫
ꯎꯝ ꯎꯝ꯫
ꯉꯁꯤꯗꯤ ꯁꯣꯏꯗꯅ ꯌꯦꯡꯗꯕ ꯌꯥꯗꯦ ꯌꯦꯡꯗꯕ ꯌꯥꯗꯦ ꯍꯥꯏꯅ꯫ ꯉꯝꯗꯕꯁꯨ ꯌꯥꯗꯦ ꯍꯥꯏꯕ ꯃꯤꯁꯨ ꯂꯩꯔꯤ꯫
ꯈꯪꯗꯔꯦ꯫
ꯎꯝ ꯒ꯭ꯌꯥꯟꯇꯗ꯭ꯔꯦ ꯍꯌꯦꯡ ꯅꯠꯇꯔꯥ ꯑ꯫ ꯗꯦꯠ ꯁꯚꯦꯟꯗ ꯅꯠꯇ꯭ꯔꯥ ꯑ ꯀꯔꯤ꯫ ꯔꯦꯂꯤ ꯂꯩ ꯍꯥꯏꯕꯗꯨ꯫
ꯈꯪꯗꯦ ꯑꯩꯗꯤ ꯑꯗꯨꯒꯨꯝꯕꯗꯨ ꯑꯩꯗꯤ ꯄꯥꯎꯁꯨ ꯌꯦꯡꯗ꯭ꯔꯦ꯫ ꯈꯪꯗꯦ ꯅꯣꯏ ꯅꯣꯏ ꯑꯍꯟꯁꯤꯡꯅ꯫ ꯌꯦꯡꯕꯗꯨ ꯉ ꯂꯣꯏꯔꯦ ꯑꯩ ꯌꯦꯡꯗꯦ꯫
ꯍꯟꯗꯛꯀꯥꯟꯁꯦ ꯅꯤꯌꯨꯁꯁꯤꯁꯨ ꯐꯖꯅꯗꯤ ꯇꯥꯗ꯭ꯔꯕꯅꯤꯅ꯫ ꯅꯤꯌꯨꯁ ꯁꯤꯁꯨ ꯖꯥꯠ-ꯖꯥꯠ ꯉꯥꯡꯃꯟꯕꯒꯤꯀꯣ꯫
ꯎꯝ꯫
ꯍꯥꯟꯅꯗꯤ ꯐꯖ-ꯐꯖꯅ ꯇꯥꯏꯌꯦ ꯑꯗꯨ꯫ ꯅꯤꯌꯨꯁ ꯂꯥꯛꯄꯁꯦ ꯉꯥꯏꯔꯒ ꯉꯁꯤ ꯀꯔꯤ꯫ ꯂꯩꯕ꯭ꯔꯥꯅ ꯉꯥꯏ ꯑꯗꯨꯕꯨ ꯍꯟꯗꯛꯀꯥꯟꯗꯤ꯫ ꯆꯨꯝꯕ ꯋꯥꯁꯨ-ꯆꯨꯝꯗꯕ ꯋꯥꯁꯨ꯫ ꯁꯨ ꯁꯨꯃꯥꯏꯅ ꯑꯗꯨꯝ ꯉꯥꯡꯕꯅꯤꯅ ꯇꯥꯟꯂꯛꯈ꯭ꯔꯕ꯫
ꯎꯝ ꯌꯦꯡꯗꯕꯅ ꯐꯩ ꯃꯤꯅ ꯍꯥꯏꯔꯛꯄ꯫ ꯄꯥꯎꯗꯨꯅ ꯑꯣ ꯍꯥꯏ꯫
ꯇꯥꯕ꯫ ꯃꯤꯅ ꯍꯥꯏꯔꯛꯑꯗꯤ ꯍꯣꯏꯅꯦ ꯍꯥꯏꯔꯒꯀꯣ꯫
ꯆꯨꯝꯕꯅꯦ꯫
ꯎꯝ꯫
ꯑꯉꯥꯡꯁꯤꯡꯗꯤ ꯇꯨꯝꯈ꯭ꯔꯕ꯭ꯔꯣ꯫
ꯍꯣꯏ ꯇꯨꯝꯒꯔꯦ꯫
ꯎꯝ꯫ ꯎꯝ꯫
ꯏꯁꯤꯁꯤꯅ ꯇꯨꯝꯅꯈ꯭ꯔꯦ꯫
ꯎꯝ꯫
ꯅꯣꯏꯗꯤ ꯉꯁꯤ ꯀꯔꯤ ꯀꯔꯤ ꯆꯠꯀꯦ ꯕꯖꯥꯔꯗ ꯆꯠꯄ꯭ꯔꯣ꯫
ꯑꯩ ꯕꯥꯖꯔ ꯆꯠꯇꯦ ꯐꯤ ꯁꯔꯒ ꯂꯩꯌꯦꯗ ꯐꯤ꯫
ꯑ ꯑꯉꯥꯡ ꯆꯥꯎꯔꯕꯅꯤꯅ꯫ ꯐꯤ ꯁꯥꯕꯗꯨꯁꯨ ꯒ꯭ꯌꯥꯟ ꯇꯥꯅ ꯁꯥꯕ ꯌꯥꯔꯦ꯫
ꯈꯪꯗꯦ ꯄꯩꯁꯥ ꯂꯩꯇꯕꯅ ꯐꯤ ꯁꯥꯕ ꯑꯃꯨꯛ ꯍꯥꯎꯔꯕꯅꯦ꯫
ꯎꯝ ꯑꯩꯁꯨ ꯑꯉꯥꯡ ꯆꯥꯎꯔꯗꯤ ꯁꯥꯕ ꯍꯧꯒꯅꯤ꯫
ꯈꯪꯗꯦ ꯑꯩꯅ꯫ ꯐꯤ ꯁꯥꯕ ꯍꯦꯟꯅ ꯑꯩꯈꯣꯏꯅꯪ꯫ ꯉꯝ꯭ꯔꯗꯤ ꯕꯖꯥꯔꯗ ꯄꯣꯠꯆ ꯌꯣꯟꯕꯗꯤ ꯆꯠꯅꯤꯡꯕꯅꯦ ꯑꯩꯗꯤꯀꯣ
ꯎꯝ ꯅꯪꯁꯨ ꯑꯗꯨꯔꯣꯝꯗ ꯑꯥ ꯑꯗꯨꯔꯣꯝꯗ ꯅꯨꯄꯤ ꯑꯃ ꯏꯟꯖꯥꯡ ꯅꯥꯄꯤ ꯌꯣꯟꯕꯗꯣ
ꯎꯝ
ꯑ ꯃꯥ ꯌꯣꯂꯣ ꯅꯪꯁꯨ ꯏꯟꯁꯥꯡ ꯅꯥꯄꯤ ꯌꯣꯟꯕꯒꯤ ꯑꯩꯈꯣꯏ ꯌꯥꯝ ꯀꯥꯟꯅꯩ ꯍꯥꯏꯅꯤ
ꯑꯗꯨꯅꯦ ꯑꯩꯅꯗꯤ ꯑꯥꯗ ꯅꯃꯥꯟꯅꯕꯤ ꯈꯈꯣꯏꯒꯨꯝꯕ ꯑꯥꯗ ꯂꯩꯕ ꯍꯥꯏꯕꯗꯤ ꯗꯦꯜꯂꯤꯒꯨꯝꯕꯗ ꯂꯩꯕ ꯑꯩꯈꯣꯏ ꯌꯦꯟꯁꯥꯡ ꯅꯥꯄꯤ ꯊꯥꯗꯣꯛ ꯊꯥꯖꯤꯤꯟ ꯇꯧꯕ ꯃꯤ ꯂꯩꯔꯗꯤ ꯍꯥꯏꯔꯛꯑꯣꯅꯦ ꯑꯩꯁꯨ ꯊꯥꯅꯤꯡꯉꯤꯅꯦ
ꯑꯩꯗꯤ ꯈꯪꯗꯦ ꯑꯩ ꯃꯄꯥꯟ ꯊꯣꯛꯇꯕꯗꯨꯕꯨ
ꯁꯪꯅꯗꯤ ꯍꯞꯇꯥ ꯑꯃꯗ ꯑꯅꯤꯔꯛ ꯀꯨꯝꯕ ꯊꯥꯔꯁꯨ ꯌꯥꯏꯗꯅ ꯑꯣ ꯍꯥꯏꯕꯗꯤ ꯑꯩꯈꯣꯏ ꯑꯩꯈꯣꯏꯒꯤꯁꯨ ꯆꯥꯕ ꯐꯪꯒꯅꯤ ꯄꯣꯂꯥꯞ ꯄꯣꯂꯥꯞ ꯂꯥꯏꯔꯗꯤ ꯈꯔꯁꯨ ꯍꯣꯡꯉꯦꯗꯅꯀꯣ
ꯎꯝ ꯍꯉ ꯊꯕꯛ ꯁꯨꯅꯤꯡꯕ ꯅꯣꯏ ꯎꯝꯤꯁ ꯇꯥꯅꯤꯡꯕ ꯅꯣꯏ ꯍꯪꯉꯣ ꯍꯪꯉꯒ ꯇꯧꯔꯣ ꯑꯩ ꯑꯩꯈꯣꯏꯗꯤ ꯃꯤꯔꯦꯟꯅꯤꯅꯀꯣ ꯑꯗꯨꯝ ꯂꯩꯍꯧꯔꯒꯦ
ꯎꯝ ꯑꯩꯗꯤ ꯏꯝꯐꯥꯜ ꯎ ꯕꯖꯥꯔꯗꯁꯨ ꯕꯖꯥꯔꯗꯁꯨꯀꯣ ꯉꯟꯁꯥꯡ ꯅꯥꯄꯤ ꯌꯣꯜꯂꯒ ꯐꯝꯔꯒ ꯌꯣꯟꯕ ꯈꯣꯏꯗꯨꯁꯨ ꯅꯨꯡꯉꯥꯏꯔꯝꯒꯅꯤ ꯌꯨꯝꯗ ꯇꯨꯃꯤꯟ ꯂꯩꯕ ꯍꯦꯟꯅ ꯌꯣꯟꯕꯁꯨ ꯆꯥꯅꯤꯡꯈ꯭ꯔꯕꯅꯤꯅꯦ
ꯎꯝ ꯆꯂꯣ
ꯑꯉꯥꯡ ꯑꯉꯥꯡꯁꯤꯡ ꯈꯔ ꯆꯥꯎꯔꯒ ꯀ꯭ꯂꯥꯁꯁꯤ ꯏꯆꯥ ꯅꯨꯨꯄꯥꯁꯦ ꯀ꯭ꯂꯥꯁ ꯇꯨ ꯊ꯭ꯔꯤ ꯀꯥꯔꯛꯑꯗꯤ ꯍꯥꯏꯅꯤ ꯁꯨꯃꯥꯏꯅ ꯌꯣꯟꯕ ꯆꯠꯁꯤꯔꯥ ꯈꯟꯕꯅꯤ ꯍꯥꯏꯕꯗꯤ ꯅꯨꯃꯤꯠꯇ ꯆꯅꯤ ꯆꯍꯨꯝꯗꯤ ꯑꯗꯨꯝ ꯇꯥꯜꯂꯦꯗꯅ
ꯃꯅꯤ ꯎꯝ ꯎꯝ ꯂꯂꯣꯟꯣꯟꯕꯁꯤꯡꯦ ꯂꯣꯕꯒꯤ ꯁꯦꯟꯒꯥꯎ ꯃꯁꯤꯡ ꯃꯁꯤꯡ ꯄꯥꯕ ꯍꯩꯇꯦ ꯍꯪꯉꯝꯂꯣꯏ ꯍꯥꯏꯕꯗꯨꯅꯤꯅꯦ
ꯎꯝ
ꯅꯨꯃꯤꯠ ꯅꯨꯃꯤꯠꯇ ꯃꯁꯤ ꯂꯥꯛꯄꯒꯤ ꯃꯁꯤꯡ ꯈꯪꯗꯦꯕ ꯂꯥ ꯂꯣꯟꯕ ꯁꯤꯗꯤꯅ ꯑꯗꯨꯒꯤꯅꯤꯗ ꯃꯣꯏꯅ ꯄꯩꯁꯥ ꯄꯥꯏꯕꯗꯨꯁꯨ
ꯑꯁꯦꯡꯕꯅꯦ
ꯑꯩꯗꯤ ꯑꯁ ꯑꯗꯨꯒꯨꯝꯕꯗꯨꯁꯨ ꯀꯣ ꯍꯩꯔꯣꯏꯌꯦ
ꯑꯁ ꯆꯠꯂꯗꯤ ꯑꯗꯨꯝ ꯍꯩꯒꯅꯤꯗ ꯑꯩꯈꯣꯏꯁꯦ ꯑꯗꯨꯝ ꯆꯠ ꯆꯠꯂꯒ ꯁꯨꯃꯥꯏꯅ ꯍꯥꯏꯒꯗꯧꯕꯅꯤ ꯁꯨꯃꯥꯏꯅ ꯌꯣꯟꯒꯗꯧꯕꯅꯤ ꯑꯁꯤꯅ ꯁꯤꯅꯤ ꯁꯤꯅꯤ ꯁꯤꯅꯤ ꯍꯥꯏꯔꯒ ꯆꯥꯠꯂꯗꯤ ꯑꯗꯨꯝ ꯈꯪꯒꯅꯤ ꯑꯩꯈꯣꯏꯅ ꯁꯨꯛꯊꯣꯛ ꯊꯣꯛꯇꯕꯒꯤꯀꯣ ꯈꯪꯗꯕꯒꯤ ꯋꯥꯅꯦꯕ ꯑꯃ ꯑꯅꯤ ꯑꯗꯨꯝ ꯈꯪꯅꯔꯛꯑꯅꯤ ꯈꯨꯡꯒꯟꯁꯥꯡ ꯆꯤꯡꯗꯒꯤ ꯄꯨꯔꯛꯄ ꯈꯣꯏꯗꯣ ꯈꯔ ꯍꯣꯡꯕ ꯍꯣꯏꯗ ꯄꯨꯔꯛꯑꯗꯤ ꯑꯗꯨꯝ ꯂꯧꯔꯒ ꯐꯝꯔꯒ ꯌꯣꯟꯒꯗꯕ ꯈꯛꯇꯪꯅꯤꯅꯀꯣ
ꯅꯅꯪꯗꯤ ꯐꯝꯃꯒ ꯌꯣꯟꯗ꯭ꯔꯁꯨ ꯅꯣꯏꯒꯤ ꯃꯅꯥꯛꯇꯨꯗ ꯑꯗꯨꯝ ꯌꯣꯜꯂꯣ
ꯑꯩꯈꯣꯏꯒꯤ ꯃꯅꯥꯛꯇꯗꯤ ꯃꯤ ꯌꯥꯝꯈ꯭ꯔꯦꯅꯦ
ꯎꯝ ꯑꯗꯨꯕꯨꯗꯤ ꯆꯨꯝꯃꯦ ꯍꯣꯏ
ꯌꯥꯝꯃꯜꯂꯁꯨ ꯁꯤꯠꯂꯣꯏꯌꯦꯕꯀꯣ ꯑꯇꯣꯞꯄꯈꯣꯏꯗꯤ ꯍꯦꯛ ꯑꯌꯨꯛ ꯉꯟꯇꯥ ꯍꯧꯒꯠꯂꯒ ꯕꯖꯥꯔꯗ ꯑꯗꯨꯝ ꯂꯧꯕ ꯆꯠꯂꯦꯕ ꯐꯔꯛ ꯇꯥꯕ ꯑꯩꯈꯣꯏꯒꯨꯝꯕ ꯈꯛꯅ ꯂꯩꯕꯒꯤ ꯋꯥꯅꯦꯕꯀꯣ
ꯑꯩꯈꯣꯏ ꯑꯁ꯭ꯋꯥꯏꯒꯤ ꯑꯩꯈꯣꯏ ꯁ꯭ꯋꯥꯏꯒꯤ ꯎꯁꯣꯏꯁꯦ ꯌꯥꯝ ꯍꯥꯎꯋꯤ ꯍꯥꯏ ꯌꯣꯟꯍꯧꯕ꯭ꯔꯥ
ꯍꯣꯏ ꯉꯁꯤꯁꯨ ꯌꯣꯜꯂꯛꯑꯦ ꯂꯨꯄꯥ ꯌꯥꯡꯈꯩꯒꯤ
ꯌꯝꯕꯔꯥ
ꯑꯗꯨꯝ ꯀꯣꯟꯅꯒꯅꯤꯗ ꯅꯈꯣꯏꯗꯤ ꯃꯤ ꯌꯥꯝꯁꯨ ꯌꯥꯝꯗꯕꯅꯤꯅ
ꯎꯝ ꯑꯁ ꯑꯩꯈꯣꯏꯁ꯭ꯋꯥꯏꯒꯤꯁꯤ ꯍꯥꯎꯋꯦ ꯍꯥꯏꯌꯦꯀꯣ
ꯍꯥꯎꯋꯦ ꯆꯦꯡꯒꯨꯝꯁꯨ ꯍꯥꯎꯋꯦ ꯎꯁꯣꯏꯁꯨ ꯍꯥꯎꯋꯦ
ꯑꯣ ꯑꯁꯤ ꯑꯁꯤꯗ ꯆꯦꯡꯒꯨꯝꯁꯨ ꯍꯧꯕ꯭ꯔꯅꯦ
ꯍꯧꯋꯦ
ꯑꯁ
ꯅꯣꯡꯃ ꯊꯤꯕ ꯆꯥꯁꯤꯔꯣ ꯅꯠꯇ꯭ꯔꯒ ꯑꯉꯥꯡꯁꯤꯡ ꯊꯝꯂꯝꯂꯒ
ꯃꯤ ꯍꯣꯏ ꯊꯥꯒꯠꯂꯛꯄꯁꯤꯡꯗꯤꯀꯣ ꯆꯦꯡꯒꯨꯝ ꯃꯁꯛ ꯈꯪꯗꯕꯁꯤꯡꯁꯨ ꯂꯣꯏꯅ ꯆꯥꯔꯝꯃꯤꯅꯦ
ꯎꯝ
ꯑꯩꯗꯤ ꯃꯁꯛ ꯈꯪꯗꯕꯅ ꯑꯌꯥꯝꯕꯅꯦ
ꯍꯣꯏ
ꯀꯔꯤ ꯍꯥꯏꯕ꯭ꯔꯥ ꯂꯩꯕꯥꯛ ꯃꯔꯨꯝ ꯀꯀꯥ ꯍꯥꯏꯕꯗꯣ ꯑꯝꯐꯥꯎ ꯆꯗ꯭ꯔꯦꯕ
ꯑꯩꯁꯨ ꯍꯥꯟꯅ ꯆꯥꯔꯝꯗꯦ ꯑꯗꯨꯒ ꯑꯗꯨꯝ ꯂꯩ ꯂꯩꯔꯒ ꯃꯈꯣꯏꯅ ꯍꯥꯥꯎꯋꯦ ꯍꯥꯎꯋꯦ ꯆꯥꯁꯦ ꯆꯥꯁꯦ ꯍꯥꯏꯕꯗꯨꯗ ꯊꯣꯡꯔꯒꯗꯤ ꯆꯥꯗꯦꯀꯣ ꯉꯧꯔꯒ ꯆꯥꯕ ꯀꯥꯟꯗꯗꯤ ꯌꯥꯝ ꯍꯥꯎꯋꯦꯕ
ꯎꯝ ꯃꯔꯛꯇꯤ ꯃꯍꯥꯎ ꯇꯪꯅꯤꯡꯉꯦ
ꯎꯝ ꯍꯥꯥꯎꯕꯅꯦꯗ ꯍꯥꯎꯅꯤꯡꯉꯥꯏꯁꯨ ꯐꯖꯅ ꯉꯥ ꯑꯀꯪꯕꯔ ꯁꯥ ꯑꯀꯪꯕꯔꯥ ꯈꯔ ꯍꯥꯞꯂꯒ ꯀꯣ ꯐꯥꯔꯁ ꯇꯥꯏꯝ ꯐꯥꯔꯁ ꯗꯦꯗꯗꯤ ꯁꯨꯃꯥꯏꯅ ꯇꯧꯔꯒ ꯆꯥꯕ
ꯎꯝ ꯊꯥꯎꯅꯁꯨ ꯉꯥꯎꯔꯕ ꯑꯃꯨꯛꯀ
ꯊꯥꯎꯅ ꯉꯧꯒꯗꯕꯅꯤꯅꯦ ꯍꯥꯎꯋꯦ ꯉꯁꯤꯗꯤ ꯐꯖꯅ ꯆꯥꯏꯌꯦ ꯉꯥ ꯆꯥꯛ ꯐꯕ ꯍꯦꯟꯅ ꯐꯖꯅ ꯆꯥꯈ꯭ꯔꯕꯅꯤ ꯉꯁꯤꯗꯤ
ꯑꯩꯈꯣꯏꯗꯤꯀꯣ ꯉꯥꯁꯨ ꯆꯥꯕ ꯆꯥꯕ ꯐꯪꯗ꯭ꯔꯦ ꯁꯥꯁꯨ ꯆꯥꯕ ꯐꯪꯗ꯭ꯔꯦ ꯍꯥꯞꯇꯥ ꯑꯅꯤ ꯒꯨꯝꯕꯁꯨ ꯌꯧꯔꯝꯃꯅꯤ ꯆꯥꯗꯅꯕ
ꯀꯔꯤ ꯇꯧꯔꯕ꯭ꯔꯣ ꯂꯩꯅꯤꯡꯉꯥꯏ ꯊꯣꯛꯅꯤꯡꯉꯥꯏ ꯃꯤ ꯂꯩꯇꯕ꯭ꯔꯣ
ꯑꯁ ꯊꯣꯛꯅꯤꯡꯉꯥꯏ ꯂꯩ ꯂꯩꯒꯦꯅꯕꯨ ꯇꯧꯔꯗꯤ ꯊꯣꯛꯀꯗꯕꯗꯤ ꯂꯩꯕ ꯑꯗꯨꯕꯨ ꯃꯔꯨ ꯑꯣꯏꯕꯗꯨ ꯂꯩꯇꯕ ꯍꯟꯗꯛ ꯈꯥꯟꯖꯩ
ꯑꯗꯨ ꯃꯔꯨ ꯑꯣꯏꯗꯨꯅꯗꯤ ꯑꯗꯨꯝ ꯇꯥꯜꯂꯒ ꯐꯪꯕꯅꯤ
ꯎꯝ ꯃꯔꯨ ꯑꯣꯏꯕꯗꯨ ꯐꯪꯗꯕꯒꯤ ꯈꯥꯡꯉꯦ ꯑꯗꯨꯅ ꯁꯧꯒ꯭ꯔꯤꯗ ꯂꯦꯜꯂꯦ ꯑꯩꯈꯣꯏꯁꯦ
ꯎꯝ ꯁꯧꯒ꯭ꯔꯤꯗꯤ ꯑꯩꯗꯤ ꯅꯣꯡ ꯐꯥꯗꯧ ꯆꯥꯅꯤꯡꯉꯦ ꯑꯁ ꯄꯤꯤꯗꯤ ꯆꯥꯕ ꯉꯝꯗꯦꯅ
ꯑꯁ ꯉꯔꯥꯡꯁꯨ ꯆꯥꯏꯌꯦ ꯉꯁꯤ ꯑꯌꯨꯛꯁꯨ ꯆꯥꯏꯌꯦ ꯑꯩꯈꯣꯏꯗꯤ ꯍꯌꯦꯡꯁꯨ ꯆꯥꯒꯗ꯭ꯔꯥ ꯈꯪꯗ꯭ꯔꯔꯤ ꯈꯜꯂꯤ
ꯍꯥ
ꯁꯧꯒꯔꯤ ꯆꯥꯕ ꯍꯦꯟꯅꯗꯤ ꯗꯥꯜ ꯆꯥꯕꯅ ꯐꯩꯗ
ꯑꯁ ꯇꯜꯂꯦ ꯗꯥꯜꯗꯨꯅ ꯍꯦꯟꯅ ꯑꯩꯗꯤ
ꯎꯝ ꯑꯗꯤ ꯗꯥꯎꯗ ꯆꯝꯄꯨ ꯑꯣꯏꯔꯁꯨ ꯌꯥꯏ ꯉꯥꯎꯕꯤꯔꯁꯨ ꯌꯥꯏ ꯍꯥꯎꯋꯦ ꯑꯩꯒꯤꯗꯃꯗꯤꯀꯣ ꯌꯥꯝ